ꯍꯜꯂꯣ ꯇꯥꯔꯕꯣ
ꯑꯩꯒꯤ ꯐꯣꯟꯗꯣ ꯈꯨꯗꯛꯇ ꯌꯥꯔꯨꯗ꯭ꯔꯕ ꯁ꯭ꯋꯤꯆ ꯑꯣꯐ ꯆꯠꯈ꯭ꯔꯕ ꯃꯇ ꯇꯣꯝꯇ ꯑꯗꯨꯒꯤ ꯑꯃꯨꯛ ꯍꯥꯡꯇꯣꯛꯑꯒ ꯇꯧꯔꯛꯏꯅꯤ
ꯄꯣꯠꯂꯨꯝꯗꯣ ꯃꯇꯣꯝꯇ ꯂꯩꯈꯠ ꯂꯩꯊ ꯁꯥ ꯂꯩꯔꯕ ꯑꯗꯨꯒꯤ ꯃꯦꯁꯦꯖꯇꯨ ꯅ ꯐꯣꯟ ꯌꯥꯗ꯭ꯔꯦꯅ ꯊꯥꯒꯦ ꯇꯧꯕꯗꯣ ꯆꯠꯇ꯭ꯔꯦ ꯅꯉꯣꯜꯗ ꯅꯝꯕꯁꯨ ꯌꯥꯗ꯭ꯔꯦ
ꯅꯪꯒꯤ ꯐꯣꯟꯗꯣ ꯀꯃꯥꯏꯅ ꯇꯧꯔꯤꯅꯣ ꯂꯩꯕꯨꯗꯤ ꯌꯥꯝ ꯀꯨꯏꯕ ꯑꯣꯏꯗ꯭ꯔꯤꯅ ꯎꯝ
ꯆꯥꯔꯖ ꯇꯧꯔꯁꯨ ꯁ꯭ꯋꯤꯆ ꯑꯣꯐ ꯆꯠꯂꯦꯕ
ꯑꯗ ꯑꯃꯨꯛ ꯁꯣꯐꯋꯦꯌꯔ ꯀꯥꯞꯈ꯭ꯔꯦ ꯑꯗꯨꯗꯁꯨ ꯑꯃꯨꯛ ꯌꯥꯗꯦ
ꯃꯨ ꯌꯥꯗꯦ ꯑꯣ ꯅꯨꯡꯉꯥꯏꯇꯦꯅꯦ ꯑꯗꯨꯗꯤ ꯀꯣ
ꯅꯪꯒꯤ ꯋꯥꯔꯤꯁꯦ ꯁꯦꯠ ꯌꯥꯝ ꯑꯣꯏꯅꯦꯍꯦ
ꯀꯩꯅꯣ ꯇꯨꯝꯃꯨꯕ꯭ꯔꯣ ꯅꯪ ꯉꯁꯥꯏ
ꯑꯧ ꯇꯨꯝꯃꯦ ꯑꯩ ꯉꯁꯥꯏꯗꯣ ꯉꯍꯥꯛ ꯇꯪ ꯊꯕꯛ ꯁꯨꯔꯨꯕ ꯍꯧꯖꯤꯛꯀꯥꯟꯖꯤ ꯉꯍꯥꯛ ꯊꯕꯛ ꯁꯨꯕꯁꯨ ꯋꯥꯏꯅꯦ
ꯑꯁ ꯊꯕꯛ ꯀꯌꯥꯝ ꯁꯨꯔꯗꯅ
ꯇꯪ ꯈꯤꯇꯪ ꯁꯨꯔꯁꯨ ꯋꯥꯏꯌꯦ ꯍꯟꯅꯨꯔꯕ ꯈꯪꯗꯦ ꯑꯩꯗꯤ
ꯍꯧꯖꯤꯛ ꯃꯩ ꯂꯥꯛꯑꯕꯣ ꯈꯨꯟꯗ
ꯍꯣꯏ ꯎꯝ ꯃꯩ
ꯎꯝ
ꯑꯩ ꯂꯥꯛꯑꯦ ꯉꯁꯤ ꯂꯥꯛꯑꯦ ꯉꯁꯥꯏꯗꯣ ꯈꯪꯕ꯭ꯔꯥ ꯑꯩꯗꯣ
ꯎꯝ
ꯋꯥꯔꯤ ꯀꯣ ꯃꯩ ꯃꯨꯠꯈ꯭ꯔꯦꯕ ꯔꯤꯆꯥꯔꯖ ꯌꯥꯎꯗꯕꯅꯤꯅ ꯋꯥꯏꯐꯥꯏ
ꯍꯣꯏ ꯋꯥꯔꯤ ꯂꯩꯔꯛꯑꯦ ꯑꯩꯉꯣꯟꯗ ꯀꯩꯅꯣ ꯀꯔꯤꯅꯣ ꯀꯩꯗꯧꯒ꯭ꯔꯕꯅꯣ ꯈꯜꯂꯤꯅꯦꯌꯦ ꯃꯥ
ꯑ ꯑꯩ ꯑꯍ ꯉꯍꯥ ꯂꯩꯔꯒ ꯑꯃꯨ ꯃꯩ ꯂꯥꯛꯑꯦ ꯑ ꯉꯍꯥꯛ ꯂꯩꯒ ꯃꯩ ꯑꯃꯨꯛ ꯂꯥꯛꯑꯦ ꯑꯩꯗꯣ ꯑꯗꯨ
ꯑꯩꯗꯤ ꯑꯁ ꯇꯨꯝꯕ ꯌꯥꯗꯦ ꯇꯨꯝꯗꯕꯤꯗ
ꯗꯨꯝꯗꯕꯤꯗ ꯋꯥꯔꯤ ꯑꯗꯨꯝ ꯁꯥꯟꯅꯔ ꯂꯩꯔꯕꯣ ꯅꯪꯗꯤ
ꯀꯗꯥꯏꯗꯒꯤ ꯐꯣꯟ ꯌꯥꯗꯦ ꯍꯥꯏ ꯇꯨꯝꯗꯕꯒꯤ
ꯀꯣꯏꯆꯠ ꯆꯠꯀꯅꯨ ꯀꯣꯏꯆꯠ ꯆꯠꯂꯒ ꯅ ꯀꯣꯏꯆꯠ ꯆꯠꯄꯒꯤ ꯀꯥꯟꯗꯅꯕ ꯂꯩꯇꯝꯅꯦ
ꯑꯁ ꯅ ꯅꯪꯕꯨꯗꯤ ꯅꯪꯕꯨꯗꯤ ꯊꯔꯣꯏ ꯈꯨꯟꯕ ꯇꯨꯖꯨ ꯄꯤꯔꯨꯛ ꯀꯩꯀꯥ ꯀꯣꯠꯄ ꯆꯠꯄꯗꯣ ꯄꯥꯛ ꯌ ꯑ ꯇꯧꯔꯛꯑꯝꯃꯣꯏꯅꯦ ꯊꯥꯏꯅ
ꯆꯂꯦ ꯆꯠꯄ ꯐꯪꯉꯦ
ꯎꯗꯦꯗ ꯅꯪꯗꯤ
ꯆꯠꯂꯦ ꯑꯦ ꯀꯩꯅꯣ ꯍꯟ ꯃꯃꯥꯡ ꯆꯍꯤꯁꯨ ꯆꯠꯂꯦꯅ ꯑꯩꯗꯤ
ꯑꯣ ꯅꯪ ꯅꯈꯣꯟꯗ ꯅꯪ ꯅꯆꯦ ꯑꯍꯟꯒꯤ ꯃꯈꯣꯟ ꯌꯥꯝ ꯃꯥꯜꯂꯦ ꯅꯪꯒꯤ ꯅꯈꯣꯜꯗꯨ ꯅꯆꯦ ꯑꯍꯟꯒꯤ ꯅꯆꯦ ꯑꯍꯟꯒꯤ ꯃꯈꯣꯜ ꯌꯥꯝ ꯃꯥꯜꯂꯦ ꯇꯥꯕ꯭ꯔꯥ
ꯑꯁ ꯏꯆꯦ ꯑꯍꯟꯒꯤ ꯈꯣꯟꯖꯦꯜ ꯃꯥꯟꯅꯤꯡꯗꯦ ꯑꯩꯗꯤ ꯇꯥꯗꯕ꯭ꯔꯣ ꯀꯩꯅꯣ ꯄꯨꯡ ꯀꯩꯅꯣ ꯅꯣꯛꯀꯅꯨ
ꯅꯪ ꯅꯪ ꯊꯕꯛ ꯆꯤꯟꯕ ꯃꯥꯜꯂꯤ ꯗꯥ ꯊꯕꯛ ꯁꯨꯒꯟꯒꯤꯕꯖꯤꯅ
ꯌꯝ ꯆꯥꯎꯅ ꯄꯥꯟꯕ ꯃꯥꯟꯗ꯭ꯔꯣ ꯈꯪꯗ꯭ꯔꯦ ꯑꯩ ꯈꯪꯗꯦ ꯑꯩ ꯈꯪꯗ꯭ꯔꯦ ꯔꯦ ꯍꯧꯖꯤꯛꯔꯣ ꯑꯩ ꯑꯩꯁꯦ ꯈꯪꯗꯦ ꯆꯦꯔꯥ ꯈꯟ
ꯑꯣ ꯅꯨꯡꯗꯥꯡꯗ ꯅꯨꯡꯊꯦꯜꯒꯤ ꯆꯥꯛ ꯊꯣꯡꯉꯒꯦ ꯇꯧꯔꯤꯔꯣ
ꯃꯣꯏꯁꯦ ꯈꯪꯗꯦꯟ
ꯅꯨꯡꯗꯥꯒꯤ ꯆꯥꯛ ꯊꯣꯡꯅꯕ ꯍꯣꯠꯅꯕꯤꯔꯥꯕ꯭ꯔꯣ
ꯍꯣꯏ
ꯅꯪ ꯀꯩꯅꯣ ꯋꯥ ꯐꯖꯅ ꯁꯦꯡꯅ ꯇꯥꯗꯕ ꯃꯥꯜꯂꯦ ꯅꯪꯕꯣ
ꯇꯥꯏꯌꯦ ꯅꯪ ꯅꯈꯣꯟꯜꯁꯨ ꯐꯖꯅ ꯇꯥꯏꯌꯦ ꯑꯩꯁꯨ ꯉꯥꯡꯉꯦ ꯑꯗꯣ ꯅꯪꯒꯤ ꯅꯦꯠꯋꯥꯛ ꯇ꯭ꯔꯣ ꯑꯩꯒꯤ ꯅꯦꯠꯋꯥꯛ ꯔꯣ
ꯈꯛꯇꯦ ꯑꯩꯅ ꯋꯥ ꯉꯥꯡꯕꯗ ꯅꯪꯅ ꯄꯥꯎꯈꯨꯝ ꯄꯤꯔꯛꯄꯗꯣ ꯌꯥꯝꯅ ꯁ꯭ꯂꯣ ꯇꯞꯅ ꯏꯪꯅ ꯂꯥꯛꯑꯦ ꯑꯩ ꯅꯛꯇꯥ
ꯑꯥ ꯑꯃꯨꯛ ꯑꯃꯨꯛ ꯇꯧꯕꯅꯦ ꯁꯨꯃꯥꯏꯅꯁꯨꯀꯣ ꯕꯦꯔꯥ ꯕꯦꯔꯥ ꯉꯥꯛꯇꯅꯤ
ꯀꯣꯕꯤꯒꯨꯝꯕ ꯂꯩꯔꯗꯤ ꯀꯣꯛꯁꯨ ꯇꯧꯔꯒ ꯆꯥꯕ ꯍꯥꯎꯒꯥꯅꯤꯌꯦ ꯍꯨꯖꯤꯛꯁꯦ ꯍꯥꯥ
ꯑꯥ ꯅꯣꯏꯁꯨ ꯅꯣꯏꯁꯨ ꯅꯣꯡ ꯃꯪꯕ꯭ꯔꯥ
ꯅꯣꯡ ꯃꯪꯗ꯭ꯔꯦ ꯅꯨꯃꯤꯠꯁꯨ ꯊꯣꯛꯇꯦ ꯈꯪꯗꯦ ꯀꯥ ꯀꯔꯤ ꯀꯔꯝꯕ ꯑꯃ ꯐꯔꯗꯤ ꯅꯨꯡꯁꯥꯒ ꯊꯣꯛꯂꯣꯏ ꯈꯪꯗꯦ
ꯉꯔꯥꯡ ꯅꯨꯄꯥ ꯑꯃ ꯋꯥꯔꯤ ꯇꯥꯎ ꯉꯔꯥꯡ ꯅꯨꯄꯥ ꯑꯃ ꯋꯥꯔꯤ ꯁꯥꯟꯅꯕꯅꯦꯕ ꯑꯦꯍꯝ
ꯑꯥ
ꯅꯨꯃꯤꯠ ꯇꯥꯔꯦ ꯍꯥꯏꯗꯦ ꯃꯥꯗꯤ ꯅꯨꯡꯁꯥ ꯇꯥꯔꯦ ꯍꯥꯏꯌꯦ
ꯅꯨꯡꯁꯥ ꯇꯥꯔꯦ ꯍꯥꯏꯌꯦ ꯑꯩꯗꯤ ꯅꯣꯛꯄꯗ ꯅꯣꯛꯄꯗ
ꯑꯣꯏꯒꯕ ꯋꯥꯔꯤ ꯌꯥꯝ ꯁꯥꯟꯅꯖꯅꯨ ꯕꯦꯔꯥ ꯀꯥꯔꯛꯀꯥꯅꯤ
ꯁꯥ ꯈꯪꯗꯦꯗ ꯑꯥꯠ ꯖꯥ ꯖꯥ ꯃꯤ ꯃꯌꯥꯝ ꯊꯦꯡꯅꯩꯗ ꯑꯩ
ꯑꯩ ꯒ꯭ꯂꯨꯀꯣꯁ ꯊꯛꯀꯦꯅꯦ ꯏꯁꯥ ꯉꯝꯗꯦ ꯒ꯭ꯂꯨꯀꯣꯁ ꯂꯩꯁꯤꯜꯂꯨꯔꯒꯥ ꯍꯧꯖꯤꯛ ꯐꯥꯎ ꯁꯤ ꯀꯥꯏꯗ꯭ꯔꯤ
ꯑꯩꯅꯀꯣ ꯑꯈꯣꯏꯒꯤ ꯒ꯭ꯔꯨꯞꯇꯥ ꯍꯣꯏ ꯇꯧꯔꯛꯑꯣ ꯍꯥꯏꯕ ꯑꯩꯅ ꯋꯥꯔꯤ ꯁꯥꯥꯁꯦ ꯍꯥꯏꯌꯦꯕꯀꯣ ꯑꯗꯨꯅ ꯑꯩꯅ ꯍꯣꯏ ꯍꯥꯏ ꯇꯧꯔꯛꯑꯦ ꯑꯗꯨꯒ ꯑꯥ ꯎꯝ ꯀꯩꯅꯣ ꯍꯥꯏꯌꯦ ꯅꯨꯡꯁꯥ ꯇꯥ ꯅꯨꯡꯁꯥ ꯇꯥꯒ꯭ꯔꯦꯅꯦ ꯍꯧꯖꯤꯛꯇꯤ ꯍꯥꯏ
ꯎꯝ
ꯑꯩꯗꯤ ꯅꯣꯛꯄꯗ
ꯒ꯭ꯔꯨꯞ ꯑꯇꯣꯞꯄ ꯑꯣꯏꯔꯝꯒ ꯇꯜꯂꯦ ꯅꯣꯏꯒꯤ ꯒ꯭ꯔꯨꯞ ꯃꯌꯥꯝꯗꯨꯗ ꯌꯥꯎꯁꯤꯟꯕꯗꯤ ꯇꯜꯂꯦ
ꯑꯁ ꯑꯥꯗꯣ ꯎꯝ ꯀꯥꯟꯗꯤ ꯀꯥꯟꯅꯕꯁꯨ ꯂꯩꯌꯦ ꯀꯥꯟꯅꯗꯕꯁꯨ ꯂꯩꯌꯦ ꯒ꯭ꯔꯨꯞ ꯇꯣ ꯎꯝ ꯑꯗꯣ
ꯑꯩ ꯌꯥꯎꯅꯤꯡꯗꯦꯕ ꯑꯗꯨꯒꯨꯝꯕ ꯒ꯭ꯔꯨꯞ ꯀꯩꯀꯥꯗꯣ ꯇꯜꯂꯦꯕ
ꯑꯩ ꯎꯝ ꯑꯈꯣꯏ ꯏꯃꯥꯟꯅꯕꯤꯒꯤ ꯃꯃꯥꯗꯣ
ꯑꯥ
ꯎꯝ ꯅꯣꯏ ꯌꯨ ꯃꯅꯥꯛꯀꯤꯗꯣ
ꯑꯥ
ꯑꯗꯣ ꯃꯣꯏ ꯃꯃꯥꯗꯣ ꯂꯥꯛꯑꯦꯕꯀꯣ
ꯑꯥ
ꯏꯆꯦꯕꯨ ꯇꯨꯏꯁꯟ ꯇꯧꯕꯤꯌꯣ ꯍꯥꯏꯌꯦꯕꯀꯣ ꯃꯅꯥꯎꯅꯨꯄꯤꯗꯣ ꯑ ꯏꯆꯦ ꯑꯍꯟꯕꯗꯣ ꯑꯗꯨꯒ ꯑ ꯑꯗꯣ ꯅꯪ ꯂꯩꯒꯗ꯭ꯔꯣ ꯍꯥꯏꯌꯦ ꯅꯪ ꯂꯩꯔꯗꯤ ꯃꯅꯥꯎꯅꯨꯄꯤꯗꯣ ꯇꯨꯏꯁꯟ ꯇꯧꯕꯤꯌꯣ ꯍꯥꯏꯌꯦ ꯃꯃꯥꯅ ꯂꯥꯛꯄ ꯉꯥꯛꯑꯦ ꯑ ꯑ ꯑꯩꯗꯤ ꯑꯩꯗꯤ ꯂꯩꯔꯣꯏꯌꯦ ꯑꯩ ꯆꯠꯈ꯭ꯔꯅꯤ ꯍꯥꯏꯕ
ꯃꯇꯝ ꯈꯔ ꯂꯩꯔꯤꯁꯦ ꯍꯣꯏꯗ ꯌꯨꯝꯗ ꯂꯩꯕꯥꯁꯤ ꯂꯥꯏꯔꯤꯛ ꯀꯩ ꯀꯥ ꯄꯥꯅꯤꯡꯗꯕꯅꯦ ꯑꯗꯨꯝ ꯊꯕꯛ ꯑꯗꯨꯝ ꯇꯧꯔ ꯂꯥꯛꯏꯗꯨꯅꯦ
ꯍꯣꯏ ꯌꯥꯛꯅꯥ ꯑꯩꯈꯣꯏꯅꯀꯣ ꯃꯇꯝꯗꯣ ꯀꯩꯅꯣ ꯇꯧꯔꯗꯤ ꯌꯥꯏꯑꯕꯀꯣ ꯍꯥꯏꯗꯤ ꯑꯌꯨꯛ ꯑꯌꯨꯛꯀ ꯅꯨꯡꯊꯤꯟꯒ ꯑꯗꯨꯝ ꯂꯥꯏꯔꯤꯛ ꯄꯥꯏꯔꯒ ꯂꯩꯔꯒꯅꯨꯡ ꯅꯨꯡꯊꯤꯟ ꯃꯣꯏꯒꯤ ꯇꯨꯏꯁꯟ ꯃꯠ ꯇꯝꯗꯅ ꯇꯨꯁꯟ ꯇꯧꯕꯤꯕ ꯁꯨꯃꯥꯏꯅ ꯇꯧꯔꯗꯤ ꯄꯩꯁꯥꯗꯤ ꯂꯥꯛꯑꯦꯕꯀꯣ ꯑꯗꯣ ꯑꯈꯣꯏꯗꯤ ꯑꯈꯣꯏꯗꯤ ꯌꯨꯝꯁꯨ ꯁꯥꯕ ꯂꯣꯏꯗꯕꯅꯤꯅ ꯀꯥꯁꯨ ꯀꯩꯅꯣ ꯁꯨꯅ ꯂꯩꯗꯕꯅꯤꯅꯀꯣ
ꯎꯝ ꯑꯗꯨ ꯀꯩꯅꫭꯗꯤ ꯇꯧꯔꯕ ꯅꯣꯏ ꯆꯥꯛ ꯏꯟꯁꯥꯡ ꯊꯣꯡꯕꯗꯤ ꯁꯤꯡꯗ ꯊꯣꯡꯕ꯭ꯔꯣ ꯒ꯭ꯌꯥꯁꯇ ꯊꯣꯡꯕ꯭ꯔꯣ
ꯒ꯭ꯌꯥꯁꯇ ꯊꯣꯡꯉꯦ ꯑꯈꯣꯏꯗꯤ
ꯍꯧꯖꯤꯛꯀꯥꯟ ꯁꯤꯡꯒꯁꯦ ꯀꯗꯥꯏ ꯀꯗꯥꯏꯗ ꯂꯧꯕ ꯆꯠꯅꯔꯤꯕꯖꯥꯠꯂ
ꯆꯠꯅꯗ꯭ꯔꯦ
ꯁꯤꯗꫭ ꯑꯝꯇ ꯂꯩꯅꯗ꯭ꯔꯦꯀꯣ
ꯎꯝ ꯑꯗꯣ ꯑꯈꯣꯏꯗꯤ ꯂꯩꯌꯦ
ꯒ꯭ꯌꯥꯁ ꯇꯥꯡꯈꯠꯄ ꯃꯇꯝꯗ ꯀ ꯀꯃꯥꯏ ꯀꯃꯥꯏ ꯂꯣꯏꯅꯔꯤꯕꯖꯥꯠꯅꯣ
ꯑꯥ ꯑꯈꯣꯏꯗꯤ ꯍꯟꯅꯨꯕꯤ ꯍꯟꯅꯨꯕ ꯂꯩꯌ‌ꯦꯅ ꯇꯥꯕ꯭ꯔꫭ ꯑꯛ ꯑꯈꯣꯏꯗꯤ ꯍꯅꯨꯕꯤ ꯍꯅꯨꯕ ꯂꯥꯏꯕꯅꯤꯅ ꯑꯗꯨꯝ ꯁꯤꯡꯁꯨ ꯋꯥꯠꯇꯕꯤꯗ ꯑꯗꯨꯝ ꯊꯝꯃꯦ ꯋꯥꯠꯄ ꯌꯥꯗꯦ ꯃꯕꯥꯅꯤꯗꯤ ꯍꯧꯖꯤꯛ ꯑ ꯀꯥꯂꯦꯟ ꯑꯣꯏꯒꯦꯔꯥ ꯏꯪꯊꯝꯊꯥ ꯑꯣꯏꯒꯦꯔꯥ ꯑꯗꯨꯝ ꯃꯩ ꯇꯤꯛꯄꯅꯦ ꯃꯕꯥꯅꯤꯗꯤ ꯃꯩ ꯑꯗꯨꯝ ꯁꯤꯖꯤꯟꯅꯩꯌꯦꯕꯀꯣ
ꯎꯝ
ꯆꯥ ꯀꯩꯀꯥ ꯀꯩꯅꯣ ꯇꯧꯕ ꯈꯣꯠꯄ ꯆꯥ ꯁꯦꯝꯕꯁꯨ ꯃꯌꯥꯝ ꯃꯌꯥꯝ ꯁꯦꯝꯃꯦꯕꯀꯣ ꯑꯗꯨꯒꯤ ꯑꯥ ꯀꯩꯅꯣ ꯇꯧꯋꯦ ꯁꯤꯡꯗ ꯈꯛꯇꯪ ꯂꯣꯏ ꯇꯧꯋꯦ ꯒ꯭ꯌꯥꯁꯇ ꯂꯣꯏ ꯇꯧꯗꯦꯕ
ꯑꯁ ꯅꫭꯏ ꯏꯃꯨꯡꯁꯤꯗꯤ ꯍꯥ ꯄꯨꯔꯥ ꯏꯀꯣꯅꯣꯃꯤꯛ ꯌꯥꯝꯅ ꯂꯤꯛꯅ ꯂꯤꯛꯅ ꯇꯧꯕ ꯏꯃꯨꯡꯅꯤꯅ‌ꯦꯍꯥ
ꯑꯇꯣꯞꯄ ꯆꯥꯛ ꯍꯤꯖꯥꯡ ꯀꯩꯀꯥꯗꯤ ꯒꯤꯌꯥꯁꯇ ꯉꯥꯛꯇꯅꯤ ꯑꯗꯨꯏ ꯎꯝ ꯏꯁꯤꯡ ꯁꯥꯍꯟꯕꯅ ꯏꯟꯗꯛꯁꯟꯗ ꯒꯤꯌꯥ꯭ꯁ ꯍꯧꯖꯤꯛ ꯃꯇꯝꯁꯤ ꯒꯤꯌꯥ꯭ꯁ ꯇꯥꯡꯉꯦꯕꯀꯣ
ꯎꯝ ꯑꯗꯨꯅꯦ
ꯑꯗꯨꯒꯤ ꯏꯟꯗꯛꯁꯟꯗꯅ ꯏꯁꯤꯡ ꯑꯁꯥꯕ ꯂꯨꯝꯍꯟꯅꯕ ꯑꯗꯨꯒ ꯆꯥ ꯀꯩꯀꯥꯗꯨꯅ ꯁꯤꯡꯗ ꯁꯨꯃꯥꯏꯅ ꯇꯧ ꯑꯗꯣ ꯍꯤꯡꯖꯥꯡ ꯑꯍꯥꯎꯕꯒꯨꯝꯕ ꯊꯣꯡꯅꯤꯡꯉꯁꯨꯀꯣ ꯁꯤꯡꯗꯅꯗꯤ ꯍꯥꯎꯕ ꯍꯦꯜꯂꯦꯗꯅ
ꯑꯥ꯫
ꯑꯗꯨꯏ ꯍꯤꯟꯖꯥꯡ ꯑꯍꯥꯎꯕ ꯑꯍꯥꯎꯕ ꯆꯥꯔꯗꯤ ꯅꯪꯖꯨ ꯃꯇꯥꯡ ꯃꯇꯝ ꯆꯥꯗꯦ
ꯂꯣꯛꯀꯤꯉ ꯃꯇꯥ ꯃꯠ ꯇꯥꯗꯣ ꯑꯃ ꯑꯝ ꯀꯩꯅꯣꯒꯤ ꯁꯤꯡ ꯃꯥꯟꯕ ꯗꯣ ꯀꯩ ꯍꯥꯏꯕ ꯃꯆꯨꯒꯤ ꯃꯅꯥꯗꯣ ꯀꯩ ꯀꯧꯒꯦ ꯁꯤꯡ ꯃꯥꯟꯕꯗꯣ
ꯑꯣꯍꯣ ꯈꯪꯉꯦ ꯈꯪꯉꯦ ꯀꯣꯜꯂꯒ ꯆꯥꯕꯗꯨꯔꯣ
ꯅꯠꯇꯦ ꯁꯤꯡꯒꯤ ꯇꯥꯏꯞꯇ ꯇꯧꯕꯗꯣ ꯇꯔꯃꯔꯤꯛꯇꯣ
ꯑꯥ ꯑꯥ
ꯑꯗꯨꯒꯨꯝꯕ ꯌꯥꯏꯉꯪ ꯑꯣꯍꯣꯏ ꯌꯥꯏꯉꯪꯒꯤ ꯃꯅꯥꯗꯨꯅꯒ ꯑꯥ ꯀꯩꯅꯣ ꯂꯣꯛꯀꯤ ꯉꯥ ꯃꯆꯥ ꯃꯆꯥ ꯃꯌꯥꯝꯗꯣ ꯎꯝ ꯀꯩꯅꯣꯒꯤ ꯆꯥꯛꯀꯤ ꯃꯊꯛꯇꯒ
ꯇꯒ
ꯑꯥ ꯍꯥꯞꯄꯒ ꯇꯧꯔꯒ ꯊꯣꯡꯕꯗꯣ
ꯎꯝ ꯈꯪꯉꯦ ꯈꯪꯉꯦ
ꯑꯃ ꯆꯕꯣꯛꯄꯤꯁꯤꯡꯅ ꯌꯥꯝ ꯇꯣꯏꯅ ꯆꯥꯅꯕꯗꯣ
ꯎꯝ
ꯑꯗꯨ ꯑꯁ ꯗꯨꯒꯨꯝꯕꯗꯨ ꯃꯍꯥꯎ ꯂꯥꯛꯑꯦ ꯑꯩꯉꯣꯟꯗ ꯍꯨꯖꯤꯛ ꯁꯣꯏꯕꯨꯝ ꯁꯣꯏꯕꯨꯝꯒꯤ ꯑꯁ ꯁꯣꯏꯕꯨꯝꯖꯨ ꯏꯅꯧ ꯅꯧꯕ ꯍꯦꯛꯂꯛ ꯄꯗ ꯉꯥꯏꯔꯤꯕ ꯐ꯭ꯔꯦꯁ ꯑꯣꯏꯕꯗꯣ ꯑꯗꯨꯖꯨ ꯆꯥꯅꯤꯡꯉꯤ ꯍꯧꯖꯤꯛ ꯏꯔꯣꯟꯕ ꯅꯠꯇꯦ ꯏꯔꯣꯟꯕ ꯅꯠꯇꯕ ꯑꯗꯨꯝ ꯑꯗꯨꯝ ꯀꯩꯅꯣꯒ ꯍꯥꯏꯗꯤ ꯍꯪꯒꯥꯝ ꯃꯍꯤ ꯍꯤꯒ ꯇꯧꯔꯒ ꯆꯥꯕꯗꯣ ꯑꯁ ꯍꯥꯎꯅꯤꯀꯣ ꯇꯤꯟ ꯌꯣꯠꯂꯦ ꯃꯤꯠꯇ ꯎꯔꯦ
ꯈꯪꯗ꯭ꯔꯦꯅꯦ ꯑꯩꯁꯦ ꯀꯣꯛ ꯉꯥꯎꯔꯦ
ꯀꯣꯛꯇꯣ ꯉꯥꯎꯔꯛꯑꯔꯣꯏꯗꯝꯅꯦ ꯍꯥ ꯖꯨꯂꯥꯏ ꯊꯥꯁꯤꯒꯤ ꯃꯅꯨꯡꯁꯤꯗ ꯂꯣꯏꯅ ꯁꯣꯞ ꯇꯧꯔꯗꯝꯅꯦ
ꯋꯥ ꯅꯪꯅ ꯁꯨꯃꯥꯏꯅ ꯍꯥꯏꯕꯤꯕꯒꯤ
ꯅꯨꯡꯇꯤ ꯅꯨꯃꯤꯠ ꯈꯜꯂ ꯀꯩꯗꯧꯗꯣꯏꯅꯣ ꯅꯠꯇ꯭ꯔꯥ
ꯑꯗꯨꯅꯦ ꯐ꯭ꯔꯤꯗ ꯂꯩꯊꯣꯛꯄꯅ ꯐꯩꯌꯦ
ꯏꯃꯥꯟꯅꯕꯤ ꯑꯃꯗꯁꯨ ꯀꯣꯜ ꯇꯧꯔꯒ ꯏꯃꯨꯡ ꯃꯅꯨꯡ ꯄꯩꯁꯥ ꯅꯨꯡꯁꯥ ꯈꯔ ꯋꯥꯠꯄꯒꯤ ꯈꯣꯠꯄꯒꯤ ꯈꯪꯗꯦꯅꯦ ꯀꯣꯆꯤꯡꯁꯦ ꯇꯧꯒꯗ꯭ꯔꯥ ꯈꯣꯠꯀꯗ꯭ꯔꯥ ꯃꯈꯥ ꯇꯥꯕ ꯉꯝꯗ꯭ꯔꯤ ꯈꯣꯠꯇ꯭ꯔꯤ ꯍꯥꯏꯔꯛꯄ ꯀꯣ
ꯇꯧꯒ꯭ꯔꯕꯅꯦ ꯃꯥꯗꯤ
ꯇꯧꯈ꯭ꯔꯕ꯭ꯔꯣ
ꯑꯃꯈꯇꯪ ꯇꯧꯕꯅꯦ
ꯎꯝ ꯅꯪꯁꯨ ꯑꯃꯨꯛ ꯑꯃꯈꯇꯪ ꯇꯧꯒꯦ ꯍꯥꯏꯕ꯭ꯔꯣ ꯄꯨꯂꯞ ꯇꯧꯒꯦ ꯍꯥꯏꯕ꯭ꯔꯣ
ꯑꯩꯗꯤ ꯈꯪꯗ꯭ꯔꯤꯌꯦ ꯑꯩꯗꯤ ꯑꯩꯒꯤ ꯊꯣꯛꯄ ꯁꯪꯁꯥꯔ ꯑꯃꯗ ꯍꯤꯡꯉꯤꯌꯦ
ꯎ ꯅꯇꯣꯝꯇ ꯅꯠꯇꯦꯗ ꯂꯣꯏꯅ ꯍꯤꯡꯅꯔꯤꯝꯅꯤ ꯃꯁꯥ ꯃꯇꯣꯝ ꯃꯇꯣꯝꯇ ꯍꯥꯏꯅꯗꯕꯤꯗ ꯀꯌꯥꯝ ꯋꯥꯔꯝꯅꯤ ꯄꯩꯁꯥ ꯀꯩꯅꯣ ꯈꯔ ꯃꯌꯥꯏ ꯑꯣꯏꯔꯞ ꯍꯤꯡꯉꯛꯄ ꯇꯣꯂꯣꯞ ꯌꯥꯝ ꯀꯟꯅ ꯆꯥꯎꯗꯕ ꯏꯃꯨꯡ ꯃꯅꯨꯡꯗꯤꯀꯣ ꯇꯧꯅꯤꯡ ꯇꯧꯅꯤꯡꯕ ꯄꯪꯇꯥꯎ ꯇꯧꯕ ꯌꯥꯗꯝꯅꯤꯅ ꯑꯗꯨꯝ ꯈꯔ ꯁꯦꯀ꯭ꯔꯤꯐꯥꯏꯁ ꯇꯧ ꯇꯥꯔꯦ ꯈꯔ ꯈꯪꯕꯤꯕ ꯇꯥꯔꯦ ꯅꯠꯇꯗꯤ ꯀꯩ ꯎꯄꯥꯏ ꯂꯩꯩ
ꯑꯩꯁꯨ ꯈꯪꯗ꯭ꯔꯦꯗ ꯀꯩꯗꯧꯗꯣꯏꯅꯣ
ꯑꯗꯨꯅꯦ ꯅꯨꯡꯉꯥꯏꯇꯦ ꯁꯨꯋꯥꯏꯗꯥ ꯂꯩꯕꯁꯨ ꯂꯣꯗ ꯎꯆꯨ ꯂꯩꯕꯅꯤꯅ ꯅꯣꯡ ꯆꯨꯕꯒꯤ ꯀꯥꯟꯅꯗꯕ ꯃꯌꯥꯝꯅꯤꯀꯣ ꯁ꯭ꯋꯥꯏꯗ ꯇꯧꯔꯤꯁꯦ ꯑꯗꯨꯅꯕꯨ ꯑꯩꯈꯣꯏꯒꯤ